ꯍꯜꯂꯣ꯫
ꯑꯥ꯫
ꯇꯥꯕ꯭ꯔꯥ ꯏꯕꯦꯃ꯫
ꯃꯤ ꯑꯃ ꯄꯨꯀꯣ ꯇꯧꯒꯦ ꯍꯥꯏꯔꯒ꯫
ꯑꯣ꯫
ꯁꯥꯅꯅꯤꯡꯇꯦ ꯍꯥꯏꯕꯤꯒꯤ ꯇꯧꯗꯦ꯫
ꯅꯨꯞ꯫
ꯅꯪꯗꯤ ꯀꯥꯗꯥꯏꯗ ꯅꯠꯇꯦ ꯅꯨꯄꯥꯅ ꯁꯨꯝ ꯐꯒꯦ ꯍꯥꯏ꯫ ꯄꯅꯤꯗ ꯃꯗꯣ ꯑꯗꯨꯁꯨ ꯑꯩꯅ ꯑꯗꯨꯝ ꯇꯟꯈꯕ ꯇꯧꯗꯦ ꯑꯗꯨꯝ꯫
ꯑꯣ꯫
ꯑꯗꯣ ꯅꯪꯗꯤ ꯀꯃꯥꯏꯅ꯫ ꯇꯥꯛꯁ ꯇꯥꯛꯁ ꯂꯣꯏꯁꯤꯟꯕꯅꯣ ꯀꯔꯝ ꯀꯔꯝꯕ ꯊꯕꯛ ꯇꯧꯔꯒ꯫
ꯑ ꯅꯪ ꯅꯪ ꯂꯩꯌꯦ ꯑꯗꯨꯒ ꯆꯤꯀꯥ ꯂꯩꯌꯦ ꯀꯣ꯫ ꯑꯗꯨꯒ ꯑꯩꯒꯤ ꯏꯅꯥꯎ ꯑꯃ ꯂꯩꯑ ꯑꯩꯒꯤ ꯍꯖꯕꯦꯟꯒꯤ ꯏꯅꯥꯎ ꯑꯃꯁꯨ ꯂꯩꯌꯦ꯫
ꯑꯧ꯫
ꯑꯦ ꯐ꯭ꯔꯦꯟ ꯉꯥꯛꯇꯅꯤꯗ ꯑꯗꯨꯝ꯫ ꯀꯣꯜ ꯇꯧꯕꯗꯣ ꯅꯨꯡꯉꯥꯏꯅ ꯁꯤ ꯑꯦꯞꯁꯨ꯫
ꯍꯣꯏ ꯍꯣꯏ꯫
ꯃꯥ ꯑꯩꯒꯤ ꯏꯅꯥꯎꯅꯨꯄꯤꯒꯤ ꯃꯣꯏꯗꯣ ꯑꯁꯤ꯫ ꯅꯥꯏꯀꯥꯂꯣꯡꯗ ꯂꯩꯕ ꯅꯥꯏꯀꯥꯂꯣꯡꯗ ꯂꯩꯔꯒ ꯃꯥꯒꯤ꯫ ꯃꯔꯨꯞꯁꯤꯡꯒ ꯂꯩꯕ ꯃꯥꯜꯂꯦ ꯅꯨꯄꯤ ꯑꯍꯨꯝꯒꯨꯝꯕ ꯂꯩꯔꯒ ꯑꯁꯤ꯫ ꯁꯤꯗ ꯂꯥꯛꯔꯒ ꯀꯣꯜ ꯇꯧ ꯇꯧꯔꯒ ꯃꯣꯏꯒꯤ ꯌꯨꯝꯁꯦ ꯀꯣꯜꯁꯦꯟ ꯇꯔ ꯃꯥꯟꯅꯈ꯭ꯔꯦ ꯑꯩꯌꯦ꯫ ꯃꯣꯏꯅ꯫ ꯑꯁ ꯃꯩꯇꯩꯂꯣꯟꯒꯤ ꯀꯣꯜ ꯁꯦꯟꯇꯔꯁꯨ ꯂꯩꯕ꯭ꯔꯥ ꯍꯥꯏꯅ ꯍꯪꯉꯦ ꯍꯥꯏꯌꯦ꯫ ꯃꯤꯅꯀꯣ ꯃꯣꯏ ꯑꯍꯨꯝꯔꯛ ꯑꯗꯨꯝ ꯀꯣꯜ ꯇꯧꯔꯒ ꯂꯩꯕꯒꯤ꯫
ꯑꯥ꯫
ꯅꯣꯛꯅꯤꯡ꯫ ꯁꯕꯅꯤꯗ ꯃꯣꯏꯁꯨ ꯑꯗꯣ ꯃꯥꯗꯤ ꯆꯤꯡꯅꯥꯏꯅꯦ꯫ ꯑ ꯂꯧꯊꯣꯛꯈ꯭ꯔꯦ ꯍꯥꯏꯌꯦ
ꯑꯁ ꯑꯗꯨ ꯃꯥꯗꯤ ꯖꯣꯏꯟ ꯇꯧꯕ ꯌꯥꯝ ꯀꯨꯏꯈ꯭ꯔꯕ꯭ꯔꯥ
ꯖꯣꯏꯟ ꯇꯧ ꯍꯞꯇꯥ ꯑꯃꯒꯨꯝꯕ ꯁꯨꯈ꯭ꯔꯦ ꯍꯥꯏꯕ ꯃꯥꯁꯨ ꯃꯁꯨ ꯐꯥꯔꯁꯇꯗꯤ ꯑꯗꯨꯝ ꯀꯣ ꯂꯥꯏꯠꯂꯤ ꯑꯣꯏꯅ ꯂꯧꯕ ꯃꯥꯜꯂꯦ ꯍꯧꯖꯤꯛꯇꯤ ꯁꯤꯔꯤꯌꯦꯁ ꯑꯣꯏꯅ ꯑꯗꯨꯝ ꯇꯧꯈ꯭ꯔꯕꯒꯤꯀꯣ
ꯑꯣ ꯑꯣꯑꯣ ꯑꯩꯁꯨ ꯑꯗꯨ ꯀꯣꯜ ꯇꯧꯅꯤꯡꯉꯁꯨ ꯃꯤ ꯐꯪꯗꯦꯅꯦꯀꯣ ꯑꯩꯈꯣꯏꯗꯤ
ꯑꯁ ꯃꯤ ꯂꯩꯒꯅꯤꯗ ꯇꯣꯊꯣꯏꯕꯨꯁꯨ ꯑꯩꯅ ꯏꯟꯁꯇꯣꯜ ꯇꯧꯋꯦ ꯑꯩꯈꯣꯏꯅꯤꯗꯤ ꯀꯣꯜ ꯇꯧꯁꯦ ꯍꯥꯏꯔꯒ ꯍꯣꯏ ꯍꯣꯏ ꯍꯥꯏꯔꯒ ꯃꯥꯒꯤ ꯑꯥꯏꯐꯣꯟ ꯑꯣꯏꯕꯒꯤꯅꯤꯅ ꯇꯧꯕ ꯌꯥꯗꯕ ꯑꯗꯨꯒꯤꯅꯦ ꯃꯥꯁꯨ ꯇꯧꯔꯗꯤ ꯃꯔꯛ ꯃꯔꯛꯇꯗꯤ ꯃꯥꯕꯨꯁꯨ ꯋꯥꯔꯤ ꯁꯥꯟꯅꯕ ꯅꯨꯡꯉꯥꯏꯅ ꯀꯣ
ꯍꯣ ꯍꯣꯏ
ꯗꯨꯅꯦ ꯃꯥꯒꯤ ꯐꯣꯟꯅ ꯌꯥꯝ ꯌꯥꯗꯕꯒꯤ
ꯎꯝ ꯑꯣ ꯑꯦꯄꯥꯟ ꯑꯦꯞꯁ ꯀꯤꯗꯤ ꯑꯦꯑ ꯑꯦꯄꯟ ꯐꯣꯟꯒꯤꯗꯤ ꯑꯁꯤ ꯑꯦꯞꯁꯦ ꯑꯥ ꯀꯩꯅꯣ ꯇꯧꯗꯕ ꯁꯞꯄꯣꯔꯠ ꯇꯧꯗꯕꯀꯣ
ꯎꯝ ꯁꯞꯄꯣꯔꯠ ꯇꯧꯗꯦ ꯍꯥꯏꯌꯦ ꯍꯣꯏ ꯑꯩꯁꯨ ꯈꯪꯗꯦ
ꯑꯦ
ꯑꯦꯈꯣꯏꯅ ꯕꯦꯁ ꯇꯥꯔꯅꯤ ꯅꯪꯒꯤ ꯕꯤꯖꯤꯅꯦꯁ ꯇꯤꯡꯗꯤ ꯀꯃꯥꯏ ꯇꯧꯕꯔꯣ ꯅꯪ ꯅꯍꯥꯟ ꯅꯍꯥꯟ ꯇꯧꯕꯗꯣ
ꯑꯁ ꯀꯩꯅꯣꯗꯤ ꯑꯃ ꯑꯗꯨꯝ ꯍꯤꯡ ꯑꯥ ꯀꯩꯅꯣꯒꯤꯗꯨꯗꯤ ꯍꯤꯟꯗꯤ ꯌꯥ ꯗꯨꯝ ꯇꯧꯔꯤ
ꯑꯣ ꯑꯃꯗꯤ ꯍꯤꯡꯔꯤꯌꯦ
ꯑ ꯑꯗꯨꯝ ꯍꯤꯡꯕꯗꯤ ꯍꯤꯡꯗꯦ ꯑꯣ ꯑꯗꯨꯝ ꯃꯤꯡꯗꯣ ꯑꯣꯟꯊꯣꯛꯈꯤꯕ
ꯑꯣ
ꯆꯦꯟꯖ ꯇꯧꯈꯤꯕ ꯑꯥ ꯑꯗꯨꯒꯤ ꯑꯗꯨ ꯇꯧꯕꯕꯨꯗꯤ ꯇꯧꯋꯦ ꯑꯗꯨꯁꯨ ꯃꯔꯛ ꯃꯔꯛꯇꯤ ꯂꯤꯃꯤꯠ ꯁꯨꯔꯒ ꯎꯝ ꯊꯥ ꯑꯃꯗ ꯌꯨ ꯄꯤ ꯑꯥꯏ ꯇ꯭ꯔꯟꯖꯦꯛꯁꯟ ꯑꯥ ꯋꯥꯟ ꯐꯤꯞꯇꯤ ꯈꯛ ꯄꯤꯕꯗꯣ
ꯎꯝ
ꯑꯗꯨꯝ ꯂꯣꯏꯁꯤꯜꯂꯦ ꯑꯗꯨꯒꯤ ꯅꯨꯃꯤꯠ ꯑꯅꯤ ꯑꯍꯨꯝ ꯄꯩꯁꯥ ꯊꯥꯕ ꯌꯥꯗꯅ ꯑꯗꯨꯝ ꯂꯩ ꯉꯁꯤ ꯑꯃꯨꯛ ꯌꯥꯔꯛꯑꯦ
ꯑꯣ ꯑꯣ ꯑꯁ ꯌꯥꯝ ꯅꯨꯡꯉꯥꯏꯕ ꯄꯥꯎ
ꯅꯪꯗꯤ ꯄꯩꯁꯥ ꯌꯥꯝ ꯌꯥꯝ ꯇꯧꯒꯅꯤꯒꯣ
ꯍꯦ ꯑꯗꯨꯗꯁꯨ ꯑꯩ ꯊꯥ ꯑꯥ ꯐꯦꯕ꯭ꯔꯨꯋꯥꯔꯤ ꯃꯥꯔꯆ ꯑꯦꯄ꯭ꯔꯤꯜ ꯃꯦ ꯖꯨꯟ ꯍꯟꯇꯥꯛꯅ ꯊꯥ ꯃꯉꯥ ꯁꯨꯒꯗꯧꯔꯦ ꯖꯣꯏꯟ ꯇꯧꯕꯗꯨꯣ ꯑꯗꯨ ꯇ꯭ꯋꯦꯟꯇꯤ ꯗꯤ ꯑꯝ ꯇꯥꯟꯈ꯭ꯔꯦ ꯑꯗꯨꯒꯨꯝꯕ ꯑꯦꯞꯁꯇ ꯑꯦꯞꯁꯇꯒꯤ ꯑꯗꯨ ꯑꯦꯞꯁꯇꯒꯤ
ꯑꯁ ꯌꯝ ꯐꯥꯏꯅꯦ ꯅꯪ ꯅꯪ ꯒꯤ ꯅꯨꯄꯥꯁꯦ ꯌꯥꯝ ꯅꯨꯡꯉꯥꯏꯔꯝꯒꯅꯤꯅꯦ ꯅꯪꯅ ꯁꯦꯟ ꯄꯩꯁꯥ ꯇꯥꯟꯕꯗꯣ
ꯀꯗꯥꯏꯇꯒꯤ ꯃꯥꯅꯗꯤ ꯇꯥꯟꯒꯅꯣ ꯑꯗꯨꯒꯨꯝꯕ ꯐꯠ ꯇꯦ ꯑꯗꯨꯝ ꯍꯥꯏꯌꯦ ꯑꯩꯅ ꯃꯉꯣꯟꯗ ꯂꯣꯠ ꯂꯣꯠꯂꯒ ꯑꯗꯨꯝ ꯇꯝꯗꯨꯒꯤꯅꯦ
ꯑꯥ ꯈꯪꯗꯦꯅꯦ ꯑꯩꯁꯨ ꯄꯩꯁꯥ ꯇꯥꯟꯅꯤꯕ ꯇꯥꯅꯤꯡꯅ ꯑꯩꯗꯤ ꯅꯨꯄꯥ ꯑꯃ ꯂꯨꯄꯥ ꯑꯃꯠꯇꯁꯨ ꯇꯥꯟꯕꯤꯗꯦ ꯂꯨꯍꯣꯡꯕ ꯂꯣꯏꯔꯒ ꯖꯦꯔꯣ ꯑꯣꯏꯅ ꯂꯩꯌꯦ ꯑꯩꯗꯤ
ꯑꯩꯁꯨꯅꯦ ꯑꯗꯨꯝ ꯖꯔꯣ ꯑꯣꯏꯅ ꯂꯨꯍꯣꯡꯕ ꯍꯦꯛ ꯂꯣꯏꯕ ꯀꯨꯝꯁꯤꯗꯨ ꯂꯨꯍꯣꯡꯕ ꯀꯨꯝꯁꯤꯗꯨꯅ ꯑꯣꯖꯥ ꯌꯥꯎꯔꯒ ꯑꯗꯨ ꯑꯗꯨ ꯃꯇꯨꯡꯗꯤ ꯑꯉꯥꯡ ꯄꯣꯛꯈ꯭ꯔ ꯑꯣꯏꯒꯤ ꯑꯣꯖꯥ ꯑꯣꯏꯕꯁꯨ ꯉꯝꯗꯦ ꯑꯗꯨꯝ ꯍꯧꯖꯤꯛꯐꯥꯎ ꯖꯤꯔꯣ ꯂꯩꯕꯅꯤ
ꯑꯣ ꯑꯣ ꯑꯣ ꯖꯤꯔꯣ ꯅꯠꯇꯦꯗ ꯅꯪꯗꯤ‌ ꯃꯔꯛ ꯃꯔꯛ ꯗꯤ ꯑꯗꯨꯝ ꯇꯥꯂꯦꯅ ꯑꯗꯨ ꯅꯪ ꯂꯨꯍꯣꯡꯗ꯭ꯔꯤꯉꯩꯗ ꯀꯔꯤ ꯁ꯭ꯀꯨꯜꯗ ꯌꯧꯕ꯭ꯔꯥ
ꯑ ꯀꯥꯡꯄꯣꯛꯄꯤꯗ ꯀꯨꯀꯤ ꯁ꯭ꯀꯨꯜꯗ ꯑꯣꯏꯅ ꯌꯥꯎꯋꯦ ꯑꯗꯨꯒ ꯂꯨꯍꯣꯡꯝꯕ ꯇꯣꯝꯗꯨꯅ ꯑꯩꯈꯣꯏ ꯈꯨꯟ ꯑꯁꯤ ꯍꯥꯏ ꯁ꯭ꯀꯨꯜꯗ ꯌꯥꯎꯕ
ꯑꯣ ꯑꯗꯨꯣ ꯍꯧꯖꯤꯛꯇꯤ
ꯍꯧꯖꯤꯛꯇꯤ ꯑꯗꯨꯝ ꯑꯉꯥꯡ ꯁꯦꯟꯅꯔꯒ ꯂꯩꯔꯦ
ꯑꯣ ꯑꯣ ꯍꯣꯏ ꯑꯉꯥꯡ ꯂꯩꯕꯅꯤꯅꯀꯣ ꯑꯉꯥꯡ ꯌꯦꯡꯁꯤꯟꯅꯕ ꯃꯤ ꯂꯩꯔꯗꯤ ꯑꯗꯨꯝ ꯇꯥꯎꯕ ꯌꯥꯏꯅ ꯍꯥꯏ
ꯍꯣꯏ ꯍꯣꯏ ꯑꯗꯨ ꯑꯉꯥꯡ ꯌꯦꯡꯁꯤꯟꯕꯗꯣ ꯂꯩꯇꯦ ꯑꯗꯨꯒ ꯑꯁꯤ ꯑꯩꯅ ꯍꯧꯖꯤꯛ ꯀ꯭ꯋꯥꯇꯔꯗ ꯂꯩꯕ ꯈꯨꯟꯁꯤꯗꯤ ꯁ꯭ꯀꯨꯜꯁꯨ ꯂꯩꯇꯕ ꯐꯖꯅ ꯐꯪꯁꯟ ꯇꯧꯗꯕ ꯈꯨꯟ ꯄꯤꯛꯄꯒꯤ ꯑꯉꯥꯡꯈꯣꯏ ꯗꯣ ꯑꯇꯣꯞꯄ ꯈꯨꯟꯗ ꯂꯣꯏꯅ ꯊꯝꯃꯒ ꯑꯁꯤꯗ ꯁ꯭ꯀꯨꯜꯗꯤ ꯂꯩꯕ ꯃꯃꯤꯡꯒꯤ ꯑꯗꯨ ꯐꯖꯅ ꯀꯥꯗꯕ ꯑꯗꯨꯃꯥꯏꯅ ꯇꯧꯋꯦ ꯑꯗꯨꯒꯤ
ꯑ ꯑꯇꯣꯞꯄꯗꯗꯤ ꯑꯗꯨꯝ ꯇꯧꯋꯦꯀꯣ ꯆꯧꯗ꯭ꯔꯗꯤ ꯎꯝ ꯑꯗꯨꯅꯤ
ꯑꯥ ꯑꯩꯈꯣꯏ ꯑꯩꯅ ꯑꯩ ꯅꯨꯄꯥꯒꯤ ꯈꯨꯟꯗꯨꯗ ꯗꯤ ꯑ ꯐꯥꯗꯔ ꯁ꯭ꯀꯨꯜꯁꯨ ꯑꯗꯨꯝ ꯀ꯭ꯂꯥꯁ ꯇꯦꯟ ꯐꯥꯎꯕ ꯂꯩꯕꯀꯣ ꯀꯦꯊꯂꯤꯛ ꯁ꯭ꯀꯨꯜ ꯗꯣꯝꯕꯣꯁꯀꯣꯒꯨꯝꯅ ꯑꯗꯨꯒ ꯅ ꯅꯠꯇꯕ ꯑꯁꯤ ꯍꯥꯏ ꯁ꯭ꯀꯨꯜꯁꯨ ꯑꯗꯨꯝ ꯆꯥꯎꯅ ꯂꯩꯌꯦ
ꯎꯝ
ꯑꯁꯀꯨꯜ ꯑꯅꯤ ꯂꯩꯕꯒꯤ ꯔꯦꯀꯗ ꯑꯁꯤꯗꯗꯤ
ꯍꯣꯏ ꯑꯗꯨ ꯅꯪꯒꯤ ꯅꯨꯄꯥ ꯀꯦꯊꯂꯤꯛꯇꯤ ꯅꯠꯇꯦꯀꯣ ꯑꯩꯈꯣꯏ ꯑꯩꯈꯣꯏ ꯕꯇꯤꯁꯅꯤꯀꯣ
ꯑ ꯃꯥꯅꯦ
ꯑ ꯑꯣ ꯁꯤꯒꯤ ꯃꯔꯝꯗꯗꯤ ꯑꯩꯈꯣꯏ ꯍꯥꯏꯕ ꯌꯥꯗꯦ ꯍꯥꯏꯌꯦ ꯍꯩ ꯀꯞꯃꯩ ꯁꯥꯥ ꯅꯣꯛꯅꯩ ꯁꯥꯥꯅꯤ ꯎꯝ
ꯑꯦ ꯀꯣꯝꯗꯗꯤ ꯍꯥꯏ
ꯑꯥ ꯑꯗꯨꯝ ꯍꯥꯏꯕ ꯃꯥꯜꯂꯦ
ꯑꯦ ꯑꯦ ꯑꯦ
ꯑꯩꯅ ꯀꯧꯈ꯭ꯔꯕ ꯃꯔꯛ ꯃꯔꯛꯇꯗꯤ ꯀꯣ
ꯌꯥꯝ ꯀꯧꯕꯅꯦ ꯑꯩꯁꯨ ꯋꯥꯔꯤ ꯁꯥꯕꯗ ꯑꯗꯨꯝ ꯐ꯭ꯂꯣꯗꯣ ꯆꯠꯈ꯭ꯔꯅꯤꯕ ꯑꯩꯈꯣꯏꯗꯤ
ꯎꯝ
ꯑꯥꯏ ꯃꯤ ꯎꯝ‌ ꯅꯪꯁꯤ ꯑꯃ ꯌꯥꯝ ꯁꯥꯏꯌꯦ ꯑꯁꯤ ꯏꯝꯐꯥꯜꯗꯗꯤ ꯑꯩꯈꯣꯏ ꯇꯃꯦꯡꯂꯣꯡꯗꯗꯤ ꯏꯪꯕꯅꯤꯀꯣ
ꯍꯣꯏ
ꯇꯃꯦꯡꯂꯣꯡꯗꯗꯤ ꯌꯥꯝ ꯏꯪꯗ꯭ꯔꯒ ꯑꯁꯤꯗ ꯂꯥꯛꯔꯒ ꯑꯗꯨꯝ ꯁꯥꯏꯅꯦ
ꯎꯝ ꯑꯁꯤꯗꯁꯨ ꯁꯥꯏꯌꯦ ꯑꯗꯨꯒ ꯑꯁ ꯆꯣꯛ ꯆꯣꯛꯊꯥꯕꯗꯣ ꯁꯥꯃꯟꯕꯒꯤ ꯊꯕꯛ ꯆꯥꯛꯁꯨ ꯆꯥꯅꯤꯡꯗꯕ ꯊꯕꯛꯁꯨ ꯇꯧꯅꯤꯡꯗꯕ ꯑꯗꯨꯃꯥꯏꯅ ꯇꯧꯋꯦ
ꯑꯣ ꯑꯣ ꯁꯥꯕ꯭ꯔꯣ ꯅꯣꯏꯗꯨꯁꯨ ꯃꯟꯗꯦꯅꯦ ꯑ ꯑꯗꯨꯗꯤ ꯃꯔꯣꯛꯒꯨꯝꯕꯗꯤ ꯐꯒꯅꯤꯀꯣ
ꯑꯣꯏ ꯑꯣꯏ ꯃꯤ ꯊꯥꯕꯗꯣ ꯑꯗꯨꯝ ꯍꯣꯏ ꯐꯩꯌꯦ ꯐꯖꯅ ꯍꯧꯕꯗꯤ ꯍꯧꯍꯧꯋꯦ
ꯑꯣ ꯁꯥꯕ ꯃꯐꯝꯗꯗꯤ ꯃꯔꯣꯛꯇꯤ ꯌꯥꯝ ꯂꯥꯛꯑꯦ ꯍꯥꯏꯕ ꯅꯠꯇ꯭ꯔꯣ
ꯎꯝ ꯑꯗꯨꯃꯥꯏꯅ ꯍꯥꯏꯌꯦ ꯎꯝ
ꯎꯝ ꯑꯩꯈꯣꯏꯒꯤ ꯇꯃꯦꯡꯂꯣꯡ ꯋꯦꯗꯔꯗꯤ ꯑꯩꯌꯥ ꯑꯩꯅ ꯍꯦꯛ ꯂꯧꯔꯒ ꯥꯑ ꯊꯥ ꯑꯃꯒ ꯇꯪꯈꯥꯏꯒꯨꯝꯕ ꯂꯩꯕꯅꯦꯕ ꯇꯃꯦꯡꯂꯣꯡꯗꯀꯣ ꯑꯩ ꯅꯍꯥꯟ ꯃꯦꯗ ꯊꯣꯛꯈ꯭ꯔꯦꯕ ꯍꯧꯖꯤꯛꯇꯤ ꯖꯨꯟ ꯇꯨ ꯂꯣꯏꯒꯗꯧꯔꯦꯅ ꯇꯥꯃꯦꯟꯂꯣꯡꯗ ꯊꯥ ꯑꯗꯨꯝ ꯂꯩꯕꯗꯣ
ꯎꯝ
ꯑꯁ ꯅꯣꯡ ꯆꯨꯕꯒꯣ ꯗꯣ ꯑꯁ ꯀꯌꯥ ꯐꯥꯒꯤ ꯅꯠꯇꯦ ꯅꯨꯃꯤꯠ ꯈꯨꯗꯤꯡ ꯑꯗꯨꯝ
ꯑꯁ ꯅꯨꯡꯉꯥꯏꯔꯝꯃꯣꯏ ꯑꯗꯨꯗꯤ
ꯅ ꯍꯣꯏ ꯅꯨꯡꯉꯥꯏꯔ ꯅꯨꯡꯉꯥꯏꯗꯦꯗ ꯀꯔꯤꯁꯨ ꯇꯧꯕ ꯌꯥꯗꯦꯀꯣ ꯀꯔꯤꯁꯨ ꯇꯧꯕ ꯌꯥꯗ꯭ꯔꯒ ꯑꯩꯈꯣꯏꯅ ꯑꯗꯨꯝ ꯌꯨꯝꯗ ꯂꯩꯔꯒ ꯂꯩꯕꯅꯤ ꯑꯩꯈꯣꯏꯒꯤ ꯍꯣꯂꯤꯗꯦꯗꯤ ꯐ꯭ꯂꯣꯞꯅꯤ ꯑꯣꯏꯔꯒ ꯑꯩꯈꯣꯏꯒꯤꯗꯤ ꯄ꯭ꯂꯣꯞꯅꯤ ꯍꯥꯏꯔꯒ ꯌꯨꯝꯗ ꯑꯗꯨꯝ ꯂꯩꯈ꯭ꯔꯕꯅꯤ ꯑꯩꯈꯣꯏ
ꯎꯝ
ꯅꯣꯡꯃꯔꯥ ꯑꯅꯤ ꯅꯨꯃꯤꯠ ꯑꯅꯤ ꯉꯛꯇꯔꯥ ꯈꯪꯗꯦ ꯑꯗꯨ ꯉꯛꯇꯅꯦ ꯅꯣꯡ ꯅꯣꯡ ꯁꯥꯕꯗꯣ
ꯑꯦ ꯑꯦ ꯑꯦ
ꯅꯨꯡ ꯆꯨꯔꯒ ꯌꯨꯝꯗꯅ ꯑꯗꯨ ꯕ꯭ꯂꯦꯡꯀꯦꯠꯇ ꯂꯩꯕꯅꯦ
ꯑꯦ ꯑꯥ
ꯏꯁꯤꯡꯗꯤ ꯌꯥꯝ ꯐꯈ꯭ꯔꯦ ꯍꯧꯖꯤꯛꯀꯥꯟꯗꯤ ꯅꯣꯡ ꯌꯥꯝ ꯆꯨꯕꯒꯤꯀꯣ
ꯑꯥ ꯍꯣꯏ ꯍꯣꯏ ꯏꯁꯤꯡ ꯐꯥꯔꯗꯤ ꯑꯗꯨꯝ ꯈꯔ ꯅꯨꯡꯉꯥꯏ ꯑꯣꯏꯔꯝꯒꯅꯤ
ꯍꯣꯏ ꯅꯪ ꯅꯪꯒꯤ ꯌꯨꯝꯗꯣ ꯅꯪꯒꯤ ꯇꯃꯦꯡꯂꯣꯡꯒꯤ ꯌꯨꯝꯗꯣ ꯂꯩꯔꯤꯕ꯭ꯔꯥꯀꯣ
ꯎꯝ ꯂꯩꯇ꯭ꯔꯦ ꯑꯅꯧꯕ ꯑꯃꯨꯛ ꯁꯥꯗ꯭ꯔꯤ ꯁꯥꯒꯦ ꯇꯧꯔꯒ ꯄꯩꯁꯥ ꯂꯩꯇꯕꯒꯤ ꯑꯗꯨꯝ ꯂꯩꯌꯦ
ꯑꯣ ꯑꯣ ꯑꯣ ꯑꯣ ꯑꯣ ꯑꯗꯨ ꯅꯪ ꯅꯥꯍꯟ ꯂꯩꯕ ꯌꯨꯝꯗꯣ ꯑꯗꯨꯗꯤ ꯀꯃꯥꯏꯟ ꯇꯧꯕ꯭ꯔꯥ
ꯑꯥ ꯑꯗꯨꯝ ꯂꯧꯊꯣꯛꯈ꯭ꯔꯦ
ꯇꯧꯊꯣꯛꯈ꯭ꯔꯦ ꯑꯣ ꯑꯣ ꯑꯩꯈꯣꯏ ꯂꯥꯛꯏꯅ ꯅꯣꯡꯃꯥ
ꯑꯝ ꯂꯧꯊꯣꯛꯈ꯭ꯔꯦ ꯑꯗꯨ ꯂꯧꯊꯣꯛꯑꯒ ꯑꯗꯣ ꯑꯣ ꯌꯨꯝꯐꯝꯗꯨꯗ ꯑꯅꯧꯕ ꯑꯃꯨꯛ ꯁꯥꯅꯤꯉꯥꯏꯗꯣ ꯄꯩꯁꯥ ꯂꯩꯇꯕꯒꯤ ꯑꯗꯨꯝ ꯊꯝꯃꯦ
ꯑꯣ ꯑꯗꯨꯗꯤ ꯃꯤ ꯂꯩꯔꯣꯏꯀꯣ ꯍꯧꯖꯤꯛꯇꯤ
ꯂꯩꯇ꯭ꯔꯦ ꯁ꯭ꯀꯨꯜ ꯌꯨꯝꯁꯨ ꯊꯥꯞꯄꯒꯤ ꯑꯉꯥꯡꯈꯣꯏꯗꯣ
ꯑꯝ
ꯑꯉꯥꯡꯗꯣ ꯄꯤꯛꯂꯤꯌꯦ ꯑꯉꯥꯡ ꯑꯅꯤ ꯑꯍꯨꯝ ꯁ꯭ꯀꯨꯜ ꯀꯥꯕꯗꯣ ꯑꯗꯨꯒꯤ ꯄꯤꯛꯄꯒꯤ ꯑꯥ ꯂꯥꯞꯃꯟꯕꯒꯤ ꯑꯅꯛꯄꯗ ꯕꯖ꯭ꯥꯔꯗ ꯑꯥ ꯔꯦꯟꯗ ꯂꯩꯌꯦ ꯃꯣꯏꯗꯣ
ꯑꯣ ꯑꯣ ꯑꯣ
ꯒꯥꯔꯤꯁꯨ ꯂꯩꯇꯕꯅꯤꯅ ꯑꯗꯨꯒꯤ ꯒꯥꯔꯤ ꯚꯥꯔꯥ ꯐ꯭ꯔꯤꯌꯔ ꯆꯠꯊꯣꯛ ꯆꯠꯁꯤꯟ ꯑꯗꯨꯝ ꯇꯤꯡꯕ ꯁꯔꯨꯛ ꯚꯥꯔꯥꯗ ꯑꯗꯨꯝ ꯂꯩꯈ꯭ꯔꯒꯦꯅ ꯂꯩꯔꯤꯌꯦ ꯃꯣꯏꯗꯣ
ꯑꯣ ꯑꯣ
ꯀꯣꯟꯅ ꯁꯥꯒꯦꯌꯦ
ꯅꯪꯒꯤ ꯏꯅꯥꯎꯁꯤꯡꯔ
ꯑꯥ ꯑꯩꯒꯤ ꯏꯅꯝꯃꯥ
ꯑꯣ ꯑꯣ ꯑꯣ
ꯏꯅꯝꯃꯥ ꯑꯩꯈꯣꯏ ꯇꯥꯝꯃꯣ
ꯑꯣ ꯑꯣ ꯑꯝ ꯐꯩꯅꯦ ꯑꯩꯈꯣꯏꯅ ꯃꯣꯗꯣ ꯚꯤꯂꯦꯖꯁꯇ ꯂꯩ ꯇꯥꯃꯦꯡꯂꯣꯡꯗ
ꯑꯣ
ꯑꯁꯤ ꯏꯃꯥꯅꯨꯏꯜ ꯆ꯭ꯔꯁ ꯂꯩꯕꯗꯣ
ꯑꯥ ꯑꯥ
ꯑꯗꯨꯒꯤ ꯃꯅꯥꯛꯇ
ꯑꯦ ꯑꯦ ꯑꯦ ꯑꯣ
ꯑꯝ ꯕꯖꯥ꯭ꯔꯗꯤ ꯂꯥꯞꯇꯦꯀꯣ ꯑꯗꯨꯗꯒꯤ ꯍꯧꯖꯤꯛꯇꯤ ꯔꯥꯅꯤ ꯃꯥꯔꯀꯦꯠ ꯂꯩꯕꯅꯤꯅ ꯌꯥꯝ ꯂꯥꯞꯇ꯭ꯔꯦ
ꯑꯝ ꯑꯗꯨꯅꯦ
ꯍꯤ ꯍꯤ ꯅꯪꯁꯨ ꯇꯥꯃꯦꯡꯂꯣꯡ ꯀꯣꯏꯔꯛꯎ ꯀꯩꯅꯣ
ꯑꯥ ꯅꯥꯍꯟ ꯑꯁ ꯀꯣꯏꯕꯁꯨ ꯅꯪꯗ꯭ꯔꯦ ꯅꯥꯍꯟ ꯂꯥꯛꯄꯁꯨ ꯇꯥꯃꯦꯡꯂꯣꯡ ꯆꯠꯄ ꯐꯪꯗ꯭ꯔꯦ ꯑꯗꯨ ꯇꯨꯊꯥꯎꯖꯟ ꯇ꯭ꯋꯦꯟꯇꯤꯇꯨꯗ ꯇꯥꯃꯦꯡꯂꯣꯡ ꯆꯠꯂꯝꯕ ꯑꯗꯨꯝ ꯇ꯭ꯋꯦꯟꯇꯤꯊ꯭ꯔꯤ ꯇꯋ꯭ꯦꯟꯇꯤꯐꯣꯔ ꯇꯋ꯭ꯦꯟꯇꯤꯐꯥꯏꯚ ꯆꯍꯤ ꯃꯔꯤ ꯁꯨꯒꯗꯧꯔꯦ ꯆꯠꯇꯕ
ꯑꯣ ꯑꯝ
ꯀꯨꯝꯁꯤꯁꯦ ꯌꯥꯔꯤꯠ ꯇꯤ ꯈꯨꯟ ꯂꯥꯛꯀꯦ ꯍꯥꯏꯔꯒ ꯈꯪꯗꯦꯅꯦ ꯌꯥꯒꯗ꯭ꯔꯥ ꯌꯥꯗꯣꯏꯗ꯭ꯔꯥ ꯈꯪꯗꯦ
ꯑꯝ ꯑꯝ ꯑꯥ ꯑꯩ ꯀꯣꯜ ꯇꯧꯔꯛꯀꯦ ꯑꯃꯨꯛꯀ ꯀꯣ
ꯑꯝ ꯑꯝ ꯍꯣꯏ